ꯄ꯭ꯔꯦꯝ ꯇꯥꯔꯕꯣ ꯃꯩ ꯂꯥꯛ ꯑꯦ ꯆꯥꯛꯆꯥꯕꯣ
ꯁꯥ ꯇꯣꯛꯇ ꯉꯥꯏꯔꯤ ꯅꯪ ꯆꯥꯔꯕꯣ
ꯑꯩ ꯆꯥꯗ꯭ꯔꯤꯗ ꯆꯥꯒꯦꯅ ꯇꯧꯔꯝꯕꯅꯦ
ꯍꯜꯗꯤ ꯀꯣ ꯆꯥꯛ ꯇꯣꯛ ꯑꯒ ꯍꯥꯏꯔꯛꯀꯦ ꯂꯣꯏꯅ
ꯍꯥꯏꯔꯣꯏ ꯌꯥꯅꯤ ꯆꯥꯛ ꯆꯥꯕꯗꯤ ꯆꯥꯗ꯭ꯔꯤꯌꯦ ꯑꯩ ꯊꯕꯛ ꯂꯩꯇꯕꯅꯤꯅ ꯆꯥꯛꯇꯣ ꯆꯥꯕ ꯌꯥꯅꯕ ꯌꯦꯔꯨꯝ ꯀꯩꯀꯩ ꯍꯋꯥꯏ ꯊꯅꯨꯡꯋꯥꯏ ꯇꯧꯔ ꯄꯪꯉꯧ ꯉꯧꯁꯟꯕ ꯑꯗꯨ ꯂꯣꯏꯔ ꯆꯥꯒꯦꯅ ꯇꯧꯕꯅꯦ
ꯍꯥ
ꯑꯩꯁꯨ ꯆꯥꯛꯇꯣ ꯐꯖꯅ ꯑꯩꯈꯣꯏ ꯏꯟꯁꯥꯡꯍꯥꯏ ꯂꯣꯏꯗ꯭ꯔꯤꯕ ꯏꯆꯟ ꯅꯨꯨꯄꯤ ꯁ꯭ꯀꯨꯜ ꯆꯠ ꯅꯪꯅꯕ ꯉꯁꯥꯏ ꯈꯥꯃꯦꯟꯁꯤꯟꯕ ꯈꯔ ꯊꯣꯡꯉꯒ ꯄꯤ ꯖꯒꯦꯌꯦ ꯑꯗꯨꯏ ꯑꯔꯦꯝꯕ ꯈꯔ ꯆꯥꯕ ꯋꯥꯅꯤ
ꯑꯣ ꯑꯗꯨꯗꯤ ꯑꯅꯤꯔꯛ ꯑꯃꯨꯛꯀ ꯆꯥꯈꯤꯗꯣꯏꯔꯥ ꯍꯣꯔꯦꯟ
ꯥ ꯆꯥꯔꯣꯏꯗ ꯑꯗꯨꯝ ꯇꯨꯝꯃꯗꯕꯅꯤ ꯊꯕꯛ ꯂꯩꯇꯦ
ꯎꯝ ꯍ ꯍꯣꯏꯅꯦ ꯅꯣꯡꯒ ꯆꯨꯕꯅꯤꯅ
ꯎꯝ ꯅꯣꯡꯆꯨꯗꯁꯨ ꯂꯩꯇꯦ ꯀꯩꯅꯣ ꯊꯕꯛ ꯀꯩ ꯊꯕꯛ ꯂꯩꯒꯦ ꯂꯝꯖꯦꯜ ꯆꯦꯟꯕ ꯅꯠꯇꯅ
ꯂꯩꯇꯦꯗꯅ ꯅꯣꯡ ꯆꯨꯗꯗꯤ ꯊꯕꯛ ꯂꯩꯇꯦ ꯆꯥꯅꯤ ꯇꯨꯝꯃꯅꯤ ꯍꯧꯒꯠꯂꯅꯤ ꯐꯣꯟ ꯉꯥꯏꯍꯥꯛ ꯌꯦꯡꯉꯅꯤ ꯑꯃꯨꯛ ꯂꯥꯛꯑꯅꯤ ꯆꯦꯜꯂꯅꯤ ꯍꯜꯂꯛꯑꯅꯤ ꯑꯗꯨ ꯆꯥꯛ ꯆꯥꯊꯣꯡꯑꯨꯛ ꯆꯨꯝꯕꯅꯤ ꯂꯣꯏꯔꯅꯤ
ꯑꯗꯨ꯭ꯔ ꯆꯂꯥꯏ
ꯑꯗꯨ ꯁꯤ ꯅꯠꯇꯅ ꯊꯕꯛ ꯂꯩꯇꯦꯕ ꯀꯩꯅꯣ ꯇꯧꯅꯤꯅ
ꯎꯝ
ꯑꯩꯅ ꯗꯥꯉꯧ ꯇꯧꯒꯦꯅ ꯇꯧꯔꯝꯅꯦ ꯑꯗꯨꯗ ꯗꯥꯉꯣꯟ ꯅ ꯍꯨꯔꯦꯟ ꯀꯣꯟ ꯇꯧꯔꯒꯦ ꯃꯥꯖꯨꯅ ꯈꯟꯕ ꯑꯩ ꯇꯥꯛꯁ ꯇꯧꯅ ꯎꯝ ꯀꯩꯅꯣ
ꯎ
ꯀꯔꯤ ꯉꯁꯤ ꯀꯩꯅꯣꯗ ꯂꯣꯏꯔꯅꯤ ꯍꯥꯏꯕꯀꯣ ꯃꯔꯣꯏ ꯃꯔꯝꯗꯗꯤ ꯍꯥꯏꯗꯅꯤ ꯑ ꯑꯗꯨꯗꯤ ꯑꯗꯨ ꯂꯣꯏꯁꯟꯖꯔꯁꯤꯅꯤ ꯂꯣꯏꯍꯧꯒꯦ ꯇꯧꯕꯅꯤꯗ ꯅꯠꯇ ꯗꯤ ꯅꯠꯇꯗꯤ ꯍꯌꯦꯡ ꯃꯣꯏꯒꯤ ꯃꯈꯥ ꯁꯝꯖꯔꯁꯨ ꯌꯥꯗꯗꯤ ꯑꯗꯨꯒꯤ ꯅꯤ ꯑꯃꯅꯤꯅꯤ ꯇꯧꯒꯦꯅ ꯑꯩꯒꯤ ꯑꯃꯨꯛ ꯃꯤꯅ ꯇꯧꯄ ꯌꯥꯗꯕꯗꯅꯦꯕ
ꯈꯪꯗꯦꯗ ꯀꯩꯒꯤꯅꯣ ꯑꯩꯁꯨꯣ ꯑꯗꯨꯗ ꯀꯥ ꯍꯦꯟꯅ ꯀꯩꯅꯣ ꯏꯟꯇꯔꯦꯁꯁꯨ ꯂꯩꯇ꯭ꯔꯣ ꯑꯗꯩꯗꯤ ꯃꯣꯏꯅ ꯁꯨꯝ ꯇꯧꯅꯕꯗ ꯃꯣꯏꯗꯤ ꯂꯣꯏ ꯌꯥꯏ ꯈꯣꯠꯂꯤ ꯍꯥꯏꯕꯗ ꯇꯧꯒꯦꯅ ꯁꯨꯝ ꯇꯧꯕꯅꯤ
ꯎꯝ ꯁꯨꯡꯌꯥ ꯁꯨꯡꯌꯥ ꯌꯥꯗ꯭ꯔꯕ ꯅꯪꯒꯤꯗꯤ
ꯑꯩꯒꯤꯔꯥꯎ ꯌꯥꯗ꯭ꯔꯦ ꯑꯃꯨꯛꯃꯨꯛꯇꯤ ꯌꯥꯕ ꯑꯗꯨ ꯑꯩꯅ ꯇꯧꯕꯅ ꯑꯗꯨꯝ ꯌꯥꯔꯤꯅꯦ
ꯎꯝ ꯎꯝ ꯀꯥꯏꯒꯤꯖꯥꯠꯅꯣ ꯅꯪꯁꯨ ꯍꯪꯗ꯭ꯔꯕ
ꯍꯪꯒꯥꯕꯗꯤ ꯍꯥꯏꯁꯨ ꯍꯪꯗ꯭ꯔꯦꯗ ꯇꯟꯅ ꯀꯩꯗꯧꯗꯣꯏꯅꯣꯅ ꯑꯗꯨ ꯀꯨꯏꯅ ꯂꯦꯞꯄꯨꯔꯦꯕ ꯑꯗꯣ ꯉ ꯁꯤ ꯂꯣꯏꯅꯤꯅ ꯍꯥꯏꯕꯗ ꯍꯝ
ꯅꯣꯏ ꯏꯃꯨꯡꯒꯤ ꯀꯩ ꯌꯦꯟꯖꯥꯡ ꯊꯣꯡꯉꯤꯅꯣ
ꯌꯦꯟꯖꯥꯡꯁꯦ ꯑꯈꯣꯏꯃꯥꯅ ꯁꯧꯒꯔ꯭ꯤ ꯑꯃꯥ ꯇꯧꯔꯝꯃꯦ ꯑꯗꯩꯗꯤ ꯁꯧꯒꯤ ꯑꯃ ꯉꯥ ꯑꯃ ꯉꯧꯔꯝꯃꯦ ꯉꯥ ꯑꯃꯨꯛ ꯑ ꯃꯣꯔꯣꯛ ꯃꯦꯠꯂꯝꯃꯦ ꯑꯗꯨꯗꯥ ꯑꯩꯅꯥ ꯄꯦꯟꯗꯗꯨꯅ ꯑꯃꯨꯛ ꯀꯩꯀꯩ ꯈꯔ ꯉꯥꯎꯔ ꯆꯥꯊꯣꯛꯀꯦꯅ ꯉꯥꯎꯔꯝꯕꯅꯤꯗ
ꯑꯣ ꯀꯩꯅꯣꯅꯦ ꯍꯥꯏꯁꯦ ꯑꯗꯨꯛ ꯌꯥꯝ ꯍꯥꯎꯅ ꯇꯧꯔ ꯄꯦꯟꯗꯔ꯭ꯤꯅ ꯀꯩꯒꯤ
ꯈꯪꯗꯗ ꯑꯍꯥꯎ ꯆꯥꯗꯗꯤ ꯆꯥꯛ ꯆꯥꯕ ꯌꯥꯗꯦꯗ ꯑꯍꯥꯎꯕ ꯑꯗꯨꯝ ꯆꯥꯈꯤꯕꯅꯤꯅ
ꯑꯩ ꯅꯥ ꯀꯔꯤꯝ ꯌꯥꯎꯈꯤꯗꯦꯅꯥ ꯑꯩꯅ ꯆꯥꯈ꯭ꯔꯤꯗꯨꯕꯣ
ꯎꯝ ꯑꯩ ꯑꯩꯗꯤ ꯁꯨꯝ ꯆꯥꯕꯥꯁꯤ ꯌꯥꯗꯕꯩ ꯑꯅ ꯁꯨꯝ ꯆꯥꯏꯔꯤꯅꯤꯅ ꯑꯍꯥꯎꯕꯗꯣ ꯈꯔ ꯈꯔ ꯑꯗꯨꯝ ꯆꯥꯕꯅꯤꯅ ꯆꯥꯗꯗꯤ ꯆꯥꯛ ꯆꯥꯕ ꯌꯥꯗꯕ ꯍꯥꯏꯇꯥꯔꯦ ꯑꯗꯨꯅ ꯚꯦꯟꯗꯔꯗ ꯕꯦꯟꯗꯔꯗꯩꯩ ꯈꯔ ꯂꯩꯔꯥ ꯆꯥ
ꯏꯁ ꯑꯩꯁꯨ ꯑꯩꯁꯨ ꯑꯗꯨꯝ ꯇꯣꯏꯅ ꯂꯩꯌꯦ ꯕꯦꯟꯗ꯭ꯔ ꯗꯩꯩ
ꯎꯝ ꯑꯗꯨꯃꯥꯏꯅ ꯑꯗꯨꯝ ꯇꯧꯕꯅꯤꯅꯥ
ꯅ ꯉꯁꯥꯏ ꯔꯦꯟꯀꯣꯠ ꯇꯣ ꯅꯠꯇ꯭ꯔꯣ
ꯀꯩꯕꯣ ꯔꯦꯟꯀꯣꯠ
ꯅꯥ
ꯎꯗꯦꯗ ꯑꯩ ꯄꯣꯔꯛꯇꯦ ꯑꯗꯣ ꯅꯣꯡꯒꯤ ꯑꯗꯨꯝ ꯂꯦꯞꯄꯦ ꯇꯥ ꯈꯣꯏꯗꯤꯗꯣ ꯀꯩꯅꯣ ꯂꯥꯛꯑꯦ ꯃꯣꯏꯗꯤ ꯁꯥꯏꯀꯟ ꯗꯥ ꯂꯥꯛꯑꯦ
ꯑꯣ ꯑꯩꯗꯣ ꯅꯪꯒꯤ ꯔꯦꯟꯀꯣꯠ ꯄꯨꯔꯛꯄꯥ ꯄꯨꯔꯛꯄ꯭ꯔꯥ ꯍꯡꯒꯦ ꯅꯪꯅꯥ ꯇꯥꯗꯕ ꯑꯗꯨꯏꯗꯤ ꯑꯩ ꯁꯤꯗꯤꯅ ꯗ ꯇꯦꯝꯕꯩ ꯃꯅꯥꯎꯄꯥꯗꯨ ꯒꯥꯔꯤ ꯊꯣꯡꯗꯣꯔꯛꯄꯥ ꯃꯥ ꯆꯠꯍꯧꯔꯒꯦ ꯃꯥ ꯊꯤꯜꯍꯜ ꯂꯧꯔꯒꯦꯅ
ꯑꯥ ꯑꯩ ꯂꯩꯔꯝꯗꯦꯗ ꯇꯥꯈꯣꯏꯖꯤꯒ ꯇꯧ
ꯎꯝ ꯏꯔꯨꯖꯕ ꯂꯣꯏ ꯀꯨꯏꯗ꯭ꯔꯤ ꯑꯩꯁꯨ ꯂꯩꯗꯅ
ꯎꯝ ꯍꯧꯖꯤꯛꯇꯒꯤ ꯂꯣꯏꯔꯒ ꯇꯨꯝꯕꯗꯨꯅ ꯍꯣꯔꯦꯋꯥꯏ ꯍꯧꯒꯠꯂꯛꯇꯣꯏ ꯅꯠꯇ꯭ꯔꯣ
ꯑꯦ ꯍꯧꯒꯠꯇꯣꯏꯅꯤ ꯀꯩꯅ ꯐꯣꯟ ꯌꯦꯡꯗꯣꯏꯅꯦ ꯃꯤꯀꯞ ꯊꯣꯛꯂꯛꯑꯁꯨ ꯑꯗꯨꯝ ꯐꯣꯟ ꯌꯦꯡ ꯂꯩꯗꯣꯏꯅꯦ
ꯃꯥꯏ ꯊꯕꯛ ꯁꯨꯡꯂꯩ ꯂꯩꯇꯦ
ꯊꯕꯛ ꯁꯨꯡꯎ ꯎꯗꯦ ꯀꯩꯅꯣ ꯀꯩ ꯊꯕꯛ ꯇꯧꯔꯨꯅꯤ
ꯉꯁꯤꯗꯤ ꯈꯤꯇꯪꯒꯤ ꯀꯩꯅꯣ ꯇꯧꯋꯦ ꯃꯤꯅꯤꯠꯀꯗꯤ ꯐꯖꯕ ꯉꯝꯗ꯭ꯔꯦ ꯍꯥꯟꯅ ꯃꯣꯏꯅ ꯆꯦꯟꯅꯩꯒꯩꯗꯣ
ꯋꯥꯟ ꯄꯣꯏꯟ ꯁꯤꯛꯁ ꯇꯨꯗꯤ ꯐꯖꯗ꯭ꯔꯦ ꯑꯃꯨꯛ ꯈꯤꯇꯪ
ꯐꯖꯗꯦ ꯐꯖꯗꯦ ꯉꯁꯤꯗꯤ ꯃꯃꯥꯡꯗꯗꯤ ꯃꯣꯏꯅ ꯌꯥꯝ ꯊꯤ ꯐꯖꯗ꯭ꯔꯥ ꯑꯗꯣ ꯉꯁꯤꯗꯤ ꯐꯖꯕ ꯑꯣꯏꯗꯦꯗꯥ ꯑꯗꯣ ꯃꯃꯥꯡ ꯔꯣꯕꯥ꯭ꯔꯗ ꯍꯣꯏꯁꯨ ꯑꯗꯨꯝ ꯐꯖꯅ ꯆꯦꯂꯤꯅꯦ ꯑꯗꯣ ꯀꯥ ꯍꯦꯟꯅ ꯀꯩꯅꯣ ꯐꯖꯕ ꯑꯣꯏꯗꯦ ꯗꯨꯝ
ꯃꯃꯥꯡ ꯔꯣꯕꯥꯔ꯭ꯠ ꯆꯦꯟ ꯌꯥꯎꯕ꯭ꯔꯅꯦ ꯐꯔ꯭ꯁꯠ ꯇꯥ ꯅꯨꯃꯤꯠꯇꯣ ꯌꯥꯎꯗꯦꯗ ꯃꯥ
ꯌꯥꯎꯏꯍꯦ ꯔꯣꯕꯥꯔꯠꯅ ꯐꯥꯏꯚ ꯐꯥꯏꯚ ꯇꯦꯟꯗꯨꯅꯤ ꯔꯣꯕꯥꯥꯔ꯭ꯠ ꯅꯥ ꯅꯦ ꯐꯥꯏꯕ ꯇꯦꯟꯗꯥ
ꯑꯗꯨ ꯃꯌꯥꯝꯁꯦ ꯀꯟꯈꯠꯅꯔꯛꯄꯒꯤ ꯑꯣꯏꯗꯣꯏꯔꯥ ꯀꯩꯅꯣ
ꯑꯦ ꯑꯩꯈꯣꯏꯗꯤ ꯌꯥꯎꯔꯤꯁꯤꯡꯁꯦ ꯂꯣꯏ ꯀꯜꯂꯦ ꯀꯩꯅꯣ
ꯅꯪ ꯈꯛꯇꯅꯤ ꯅꯥꯕ ꯉꯁꯤ ꯐꯖꯩꯁꯦ
ꯑꯁ ꯑꯩ ꯍꯥꯏꯔꯕ
ꯑꯥ ꯅꯪ ꯍꯥꯏꯗꯤ ꯅꯍꯥꯟꯗꯒꯤ ꯃꯤꯅꯠ ꯐꯖꯔꯤꯁꯦ ꯍꯥꯏꯕ
ꯑꯣ ꯑꯗꯨꯕꯨꯗꯤ ꯑꯩ ꯁꯦꯀꯦꯟ ꯑꯃꯗꯤ ꯀꯥꯈꯠꯂꯦ
ꯑꯗꯨꯅꯦ ꯑꯩ ꯐꯪꯅꯤ ꯁ‌ꯦꯀꯦꯟ ꯃꯉꯥ ꯊꯤꯔꯦ ꯑꯩ ꯉꯍꯥꯟ ꯑꯩꯠꯇꯤꯟꯅꯤ ꯆꯦꯜꯂꯤꯁꯦ ꯇꯤꯛꯀ‌ꯦꯠ ꯇꯔꯨꯛꯅꯤꯉ‌ꯣ
ꯑꯗ‌ꯣ ꯀꯩꯅꯣ ꯇꯧꯕꯩꯅꯤꯗ ꯑꯥ ꯑꯩꯈꯣꯏ ꯉꯍꯥꯟꯒꯤꯗꯨꯅ ꯑꯃꯨꯛ ꯏꯋꯥ ꯋꯥꯗꯦꯗꯅ ꯑꯗꯨꯒ ꯉꯁꯤꯅ ꯎꯝ ꯉꯁꯤꯅ ꯑꯃꯨꯛ
ꯑ ꯑꯗꯩ ꯅꯍꯥꯟꯈꯩꯗꯁꯨ ꯑꯗꯨꯝ ꯋꯥꯅ ꯂꯩꯔꯨꯔꯦꯀꯣ ꯍꯥꯠꯀꯤ ꯈꯔ ꯅꯩꯈꯥꯏꯕꯒꯤ
ꯑꯥ
ꯑꯗꯨꯒ ꯉꯔꯥꯡꯁ‌ꯦ ꯑꯃꯨꯛ ꯄꯨꯔ ꯆꯥꯥꯁꯟꯅ ꯈꯣꯠꯇꯅ ꯂꯩꯔꯨꯔꯒ ꯉꯁꯤ ꯑꯃꯨꯛ ꯐꯣꯔ ꯍꯟꯗ꯭ꯔꯦꯠ ꯇꯞꯇꯥꯏ ꯇꯨꯝ ꯆ‌ꯦꯟ ꯆꯦꯟꯕꯩꯅꯤꯗꯀꯣ
ꯃꯥꯅꯦ ꯉꯁꯤ ꯐꯣꯔ ꯍꯟꯗ꯭ꯔꯦꯠ ꯑꯁ ꯈꯪꯗꯦꯗ ꯐꯣꯔ ꯍꯟꯗ꯭ꯔꯦꯗ ꯑꯃꯨꯛ ꯆꯦꯟꯕꯁꯨ ꯋꯥꯏ ꯑꯗꯨꯃꯥꯏꯅ ꯆꯦꯟꯕꯁꯨ ꯋꯥꯏ ꯑꯣꯖꯥꯒꯤꯗꯤ ꯋꯥꯟ ꯄꯣꯏꯁꯤꯛꯁ ꯈꯛ ꯍꯦꯛ ꯍꯦꯛꯇ ꯂꯧꯁꯤꯜꯂꯛꯑꯦ ꯅꯕ ꯅꯥꯍꯟꯈꯩꯗꯤ ꯂꯧꯗꯝ ꯑꯩꯗꯤ ꯑꯩꯗꯤ ꯈꯣꯡꯒ ꯍꯥꯝꯅꯤꯡ ꯍꯥꯝꯅꯤꯡꯒ ꯂꯩꯕꯅꯦ
ꯑꯩ ꯑꯩ ꯂꯝꯖꯦꯟ ꯆ‌ꯦꯟ ꯍꯧꯔꯛꯄꯗꯅꯦ ꯑꯁ ꯑꯩꯅ ꯀꯩ ꯇꯧꯕꯁꯤ ꯂꯣꯏꯔꯦꯕꯣ ꯑꯗ ꯋꯥꯟ ꯀꯤꯂꯣꯃꯤꯇꯔ ꯌꯧꯗ꯭ꯔꯤꯀꯥꯟ ꯀꯥꯛꯇꯦꯉꯣ ꯉꯁꯤꯒꯤ ꯇꯣꯏꯂꯦꯠ ꯇꯧꯅꯤꯡꯕꯗ ꯈꯥꯡ ꯈꯥꯡꯉꯝꯗꯗꯅ ꯆ‌ꯦꯜꯂꯛꯏꯅꯤꯉꯣ
ꯃꯥꯅ‌ꯦ ꯑꯗꯨꯒꯤ ꯑꯗꯨꯗ ꯑꯁ ꯑꯩꯖ‌ꯦ ꯈꯜꯂꯦ ꯋꯥꯈꯜꯗ ꯀꯩꯅꯣ ꯇꯧꯔꯤꯖ‌ꯦ ꯏꯁꯥꯁꯦ ꯃꯨꯛ ꯅꯨꯡꯉꯥꯏꯔꯛꯇꯕ ꯍꯥꯏꯇꯥꯔꯦ ꯑꯃꯨꯛ ꯁꯨꯝ ꯊꯤꯟꯀꯠꯂꯛꯄ ꯄꯨꯛꯁꯤꯗ ꯑꯁ ꯉꯁꯤꯗꯤ ꯐꯖꯗꯧ ꯃꯥꯟꯗꯦꯗꯅ ꯈꯜꯂꯦ ꯑꯗ‌ꯣꯏꯗꯤ ꯑꯁꯣꯝꯗꯒꯤꯒ ꯊꯥꯔꯛꯄꯅꯤꯅ ꯀꯔꯤ
ꯑꯩꯖ‌ꯦ ꯅꯣꯏꯖ‌ꯦ ꯁꯨꯝ ꯅꯞꯄꯝꯕꯗꯩꯀꯣ ꯅꯣꯏ ꯈꯔ ꯍꯦꯟꯒꯠꯄꯗꯤ ꯍꯦꯟꯒꯠꯆꯖꯅꯤ ꯈꯜꯂꯦꯕ ꯑꯩꯖ‌ꯦ ꯑꯗꯨ ꯆꯨꯝ ꯑꯩꯅ ꯈꯜꯂꯛꯏꯅꯤꯉ‌ꯣ ꯂꯥꯁꯇꯃꯨꯛ ꯊꯥꯗꯣꯛꯈ꯭ꯔꯖꯤꯔꯥ ꯈꯜꯂꯦꯕ ꯑꯩꯖꯤ ꯅꯣꯏꯁꯤ ꯑꯗꯨꯝ ꯊꯗꯣꯛꯑꯒ ꯆ‌ꯦꯜꯍꯟꯈ꯭ꯔ ꯑꯩ ꯑꯗꯨꯝ ꯂꯩꯍꯧꯔꯁꯤꯔꯅ ꯑꯗꯨꯗꯩꯗꯤ ꯑꯥ ꯌꯧꯗ‌ꯣꯔꯁꯤꯕꯣ ꯈꯜꯂ ꯆ‌ꯦꯟꯖꯤꯜꯂꯛꯃꯤꯅ ꯊꯤꯔꯅꯤꯗꯤ ꯑꯩ ꯑꯗꯨꯝ ꯈꯪꯉꯦ ꯑꯗꯨꯒ ꯌꯥꯝ
ꯊꯤꯗꯤꯌ‌ꯦ ꯀꯩꯁꯨ ꯌꯥꯝ ꯊꯤꯕ ꯑꯣꯏꯗꯕ ꯑꯗꯨ ꯃꯤꯅꯤꯠ ꯃꯉꯥ ꯀꯩꯅꯣꯗꯤ ꯍꯥꯟꯅ ꯑꯩꯈꯣꯏꯒꯤ ꯊ꯭ꯔꯤ ꯐꯥꯏꯚ ꯐꯥꯏꯚ ꯐꯥꯏꯚ ꯐꯣꯔ ꯊ꯭ꯔꯤ ꯇꯨ ꯆꯦꯟꯕꯒꯤꯗ ꯗꯣꯂꯔꯒ ꯑꯃꯨꯛꯇꯪ ꯆꯦꯟꯈꯤꯌꯦ ꯑꯗꯨꯀꯥꯟꯗ ꯑꯗꯨ ꯀꯥꯟꯗꯁꯨ ꯐꯖꯕ ꯉꯝꯗꯦ ꯃꯔꯝꯗꯤ ꯏꯁꯥꯗꯣ ꯑꯣꯠꯂꯨꯔꯝꯅꯤꯅ
ꯑꯣ ꯑꯩ ꯑꯥꯏꯠ ꯐꯣꯔ ꯊ꯭ꯔꯤ ꯇꯨꯒꯤꯗꯣ ꯑꯣ ꯑꯗꯨꯗꯅ ꯇꯨ ꯑꯣ ꯑꯩ ꯑꯩ ꯌꯥꯎꯕꯗꯨꯗꯤ ꯀꯩꯅꯤ ꯑꯩꯅ ꯃꯔꯛꯇ ꯆꯤꯡꯕꯗꯤ ꯑꯃꯅꯦ
ꯎꯝ ꯑꯗꯨꯒꯤꯗꯨꯗ ꯑꯩꯅ ꯂꯩꯍꯧꯕ ꯀꯥꯟꯗ‌ꯣ ꯑꯃ ꯑꯩ ꯁꯥꯎꯔ‌ꯥ ꯑꯩ ꯇꯥꯎꯃꯟꯈ꯭ꯔꯦꯗꯅ ꯂꯩꯍꯧꯕꯗ‌ꯣ ꯑꯗꯨꯒꯤꯗ‌ꯣ ꯑꯗꯨꯏꯗ‌ꯣ ꯐꯖꯕ ꯀꯩꯁꯨ ꯌꯧ ꯗꯦꯕ ꯃꯔꯝꯗꯤ ꯋꯥꯔꯨꯔꯝꯅꯤꯅ ꯑꯣꯖꯥꯅ ꯇꯧꯔꯤꯗꯨꯗꯤ ꯍꯧꯖꯤꯛ ꯍꯧꯖꯤꯛ ꯐꯖꯅ ꯋꯥꯍꯜꯂ ꯃꯇꯨꯡꯗ ꯑꯃꯨꯛ ꯆꯦꯟꯕꯕꯨꯛꯇ ꯉꯝꯃꯒꯗꯤ ꯍꯌꯦꯡ ꯍꯌꯦꯡ ꯑꯃꯨ
ꯍꯣꯏ ꯉꯁꯤ ꯐꯖꯅ ꯋꯥꯔꯨꯔꯒ ꯐꯥꯏꯚ ꯇ꯭ꯋꯦꯟꯇꯤ ꯆꯦꯜꯂꯛꯄ ꯐꯥꯏꯚ ꯏꯂꯚꯦꯟ ꯆꯦꯜꯂꯛꯄꯖ‌ꯦ ꯍꯌꯦꯡ ꯋꯥꯗꯕꯤꯗ ꯍꯛꯆꯥꯡ ꯊꯥ ꯆꯦꯟꯈꯠꯂꯛꯄꯗꯗꯤ ꯐꯥꯏꯚ ꯃꯌꯥ ꯑꯗꯩꯗꯤ ꯐꯥꯏꯚ ꯇꯦꯟ ꯀꯥꯈꯠꯅꯔꯛꯇꯣꯏꯅꯦꯕ ꯅꯠꯇ꯭ꯔꯥ
ꯃꯥꯅꯦ ꯑꯗꯨꯗ ꯀꯟꯕ ꯍꯥꯏꯕꯨ ꯂꯣꯏ ꯀꯟꯅꯔꯦ ꯀꯩꯅꯣ ꯑꯩꯈꯣꯏꯗꯤ ꯌꯥꯎꯔꯤꯁꯤꯡꯖ‌ꯦ
ꯑꯗꯨꯅ‌ꯦꯅꯥ ꯑꯗꯨꯉꯣ ꯑꯩꯅ ꯀꯤꯔꯤꯁꯤ ꯌꯦꯡꯉꯣ ꯃꯤ ꯂꯝ ꯈꯨꯗꯤꯡꯃꯛꯀꯤ ꯑꯊ‌ꯦꯂ‌ꯦꯠ ꯂꯣꯏ ꯁꯥꯟꯅꯔꯝꯃꯤꯅ ꯍꯌꯦꯡ ꯄ‌ꯣꯔꯒ ꯈꯔ ꯆꯦꯜꯂꯛꯇ꯭ꯔꯗꯤ ꯉꯝꯃꯣꯏꯗ꯭ꯔꯥ ꯁꯤ ꯈꯛꯇꯅꯤꯉ‌ꯣ
ꯃꯥꯅꯦ ꯑꯩꯈꯣꯏꯅ ꯑꯦꯊꯦꯂꯦꯠ ꯁꯥꯟꯅꯕ ꯍꯥꯏꯖ‌ꯦ ꯃꯤꯁꯨ ꯂꯣꯏ ꯁꯥꯟꯅꯔꯝꯗꯣꯏꯅꯤ ꯅꯠꯇ꯭ꯔꯣ
ꯃꯥꯅꯦ ꯑꯗꯨꯒꯤ ꯍꯌꯦꯡ ꯍꯥꯏꯗꯤ ꯏꯁꯝ ꯁꯝꯅ ꯐꯣꯔꯒ ꯐꯤꯞꯇꯤ ꯁꯤꯛꯁꯇꯤ ꯆ‌ꯦꯟ ꯐꯤꯞꯇꯤ ꯑꯥ ꯐꯤꯞꯇꯤ ꯐꯥꯏꯚ ꯁꯤꯛꯁꯇꯤ ꯑꯗꯨꯃꯥꯏꯅ ꯆꯦꯟꯕ ꯃꯤ ꯀꯨꯟꯃꯨꯛ ꯌꯥꯎꯈ꯭ꯔ‌ꯣꯅꯦ ꯑꯩꯈꯣꯏ ꯒ꯭ꯔꯨꯞꯇꯨꯗ ꯇꯣꯛꯑꯦꯅꯦ ꯑꯩꯈꯣꯏ ꯑꯗꯨꯝ
ꯑꯗꯨꯗꯤ ꯇ‌ꯣꯛꯑꯦꯗ‌ꯣ
ꯑ ꯀꯤꯗꯤ ꯅꯣꯏꯕꯨꯗꯤ ꯅꯪꯅꯦꯕ ꯐꯣꯔꯋꯦꯔ ꯇꯧꯕꯗ ꯆꯤꯡꯅꯔꯛꯄꯗ
ꯑꯁ ꯀꯥꯏ ꯑꯗꯨꯗꯗ ꯗꯥꯥꯎꯂꯤ ꯍꯥꯏꯥꯏꯆꯥ ꯕꯕꯥꯅꯤ ꯑꯗꯨꯃꯛꯇꯤ ꯀꯩꯁꯨ ꯀꯥ ꯍꯦꯟꯅ ꯉꯝꯕꯗꯤ ꯑꯣꯏꯈꯤꯔꯣꯏꯕ
ꯑꯣ ꯊꯥꯖꯗꯅ ꯑꯗꯨꯝ ꯀꯩ ꯇꯧꯅꯦꯕ ꯋꯥꯒꯤꯅꯦꯕ ꯅꯠꯇ꯭ꯔꯥ
ꯋꯥꯒꯤꯅꯤꯒ ꯀꯥꯏꯗꯅꯣ ꯀꯟꯈꯠꯄꯁꯦ ꯆꯥꯡ ꯑ ꯋꯥꯅꯤꯅꯦ ꯌꯥꯝ ꯀꯥꯑꯒꯦ ꯅꯪ ꯀꯟꯈꯠꯄꯗꯤ ꯁꯝꯅ ꯍꯥꯏꯔꯕꯗ ꯋꯥꯟ ꯄꯣꯏꯟ ꯁꯤꯛꯁꯇ ꯐꯥꯏꯚ ꯌꯧꯗꯕꯁꯨ ꯌꯥꯕꯗꯤ ꯌꯥꯏꯕ ꯑꯗꯣ ꯐꯥꯏꯚ ꯁ꯭ꯋꯥꯏꯗ ꯐꯥꯏꯚ ꯖꯤꯦꯔꯣ ꯋꯥꯟ ꯁ꯭ꯋꯥꯏꯗ ꯍꯥꯏꯔꯒꯀꯣ ꯁꯤꯗꯩ ꯀꯟꯈꯠꯄꯗꯤ ꯄꯥ ꯍꯦꯟꯅꯗꯤ ꯉꯝꯃꯣꯏꯕ ꯑꯗꯨꯝ ꯈꯔ ꯀꯨꯏꯅ ꯄ꯭ꯔꯦꯛꯇꯤꯁ ꯇꯧꯗ꯭ꯔꯗꯤ ꯀ ꯀꯥꯡꯈꯠꯄꯁꯦ ꯇꯞꯀꯅꯦꯕ ꯆꯥꯡ ꯑꯝꯗ ꯐꯥꯏꯚ ꯐꯥꯏꯚ ꯊꯥꯔꯇꯤꯗꯩꯅ ꯐꯥꯏꯚ ꯐꯣꯛꯁꯦ ꯆꯥꯡ ꯑꯃꯝꯗ ꯂꯩꯕꯒꯤ ꯃꯌꯥꯝꯁꯤꯅ ꯀꯟꯈꯠꯂꯛꯄꯗ ꯑꯗꯨꯝ ꯖ ꯀꯟꯈꯠꯂꯛꯄ ꯑꯩꯈꯣꯏ ꯋꯥꯅꯦꯕꯀꯣ ꯑꯗꯨꯗꯩ ꯐꯣꯔ ꯐꯤꯠ ꯐꯣꯔ ꯐꯤꯠꯤ ꯀꯥꯏꯔꯀꯨꯝꯕ ꯐꯣꯔ ꯐꯤ ꯁꯤꯒꯨꯝꯕ ꯁꯤ ꯀꯟꯈꯠꯂꯛꯅꯕ ꯍꯣꯠꯅꯕꯗꯗꯤ ꯀꯌꯥꯝ ꯀꯨꯏꯟ ꯆꯪꯉꯦꯕ
ꯑꯣ ꯍꯥꯏꯗꯤ ꯃꯌꯥꯝꯅ ꯀꯃꯟ ꯑꯣꯏꯅ ꯆꯦꯟꯅꯅꯕ ꯐꯥꯏꯚ ꯐꯣꯛꯁꯤꯗꯤ ꯑꯗꯨꯝ ꯉꯝꯈꯤꯅꯦꯕ ꯅꯠꯇ ꯄꯨꯔꯥ ꯐꯥꯏꯚ ꯇꯦꯟ ꯐꯥꯎ ꯐꯥꯏꯚ ꯐꯣꯔꯇꯤ ꯑꯗꯨꯝꯦꯟꯅꯈꯤꯅꯦꯕ ꯃꯌꯥꯝꯁꯦ
ꯑꯥ ꯑꯗꯨꯒ ꯐꯣꯔ ꯐꯤꯐꯇꯤꯗ ꯌꯧꯔꯛꯄꯁꯤꯗꯤ ꯌꯥꯝ ꯋꯥꯅ ꯊꯣꯛꯀꯅꯦꯕ ꯃꯔꯝꯗꯤ ꯄ꯭ꯔꯦꯛꯇꯤꯁꯅ ꯍꯦꯟꯅ ꯀꯟꯕꯗꯤ ꯌꯥꯔꯣꯏꯕ
ꯍꯣꯏꯅꯦ
ꯑꯩꯗꯒꯤ ꯗꯥꯏꯠ ꯎꯝ ꯗꯥꯏꯠ ꯅꯨꯡ ꯈꯔ ꯂꯥꯛꯇꯕ ꯌꯥꯔꯣꯏ
ꯑꯗꯒꯜꯂꯤꯅ ꯆꯥ ꯅꯦ꯭ꯔꯥ
ꯃꯥꯥꯏ ꯒꯨꯂꯤ ꯅꯨꯡ ꯆꯥꯗ ꯌꯥꯔꯣꯏ ꯑꯔꯣꯏ ꯋꯥꯅꯤ ꯑꯩꯈꯣꯏꯅ ꯀꯥꯡꯂꯣꯟ ꯊꯣꯛꯄ ꯆꯥꯡꯗꯨꯗꯤ ꯀꯟꯈꯠꯂꯛꯄꯅꯤ
ꯃꯁꯥꯅ ꯍꯥꯏꯔꯦꯕꯨꯡꯉꯣ ꯃꯥꯗꯤ ꯍꯤꯗꯥꯛ ꯊꯥꯗꯕ ꯌꯥꯔꯔꯣꯏ ꯍꯥꯟꯅ ꯑꯗꯨꯝ ꯊꯥꯕꯩ ꯍꯩꯅꯕꯤ ꯂꯩꯔꯦ ꯉꯍꯥꯟꯅ ꯑꯩꯉꯣꯟꯗ ꯍꯥꯏꯔꯛꯑꯦꯕꯀꯣ
ꯎꯝ
ꯍꯤꯗꯥꯛ ꯑꯗꯨꯝ ꯊꯥꯕ ꯍꯩꯅꯕꯤ ꯂꯩꯔꯕꯅꯤꯅ ꯍꯤꯗꯥꯛ ꯊꯥꯗꯕ ꯌꯥꯔꯔꯣꯏ ꯃꯁꯥꯗꯣ ꯀꯟꯈꯠ ꯉꯝꯗ꯭ꯔꯦ ꯇꯧꯔꯛꯄ ꯄꯥꯔꯐꯣꯔꯃꯦꯟꯁ ꯀꯥ ꯉꯝꯗ꯭ꯔꯦ ꯀꯥꯏꯅ
ꯎꯝ ꯃꯥꯗꯣ ꯈꯣꯡꯁꯨ ꯅꯥꯔꯨꯗꯦ ꯑꯗꯨꯗꯒꯤꯗꯤ ꯈ ꯁꯣꯟ ꯁꯣꯟꯖꯟꯈꯤꯕꯗꯒꯤ
ꯑꯁ ꯃꯥ ꯅꯠꯇꯦꯅꯦ ꯃꯥꯗꯣ ꯍꯥꯟꯅ ꯑꯥꯗ ꯑꯗꯨꯝ ꯊꯥꯔ ꯆꯦꯜꯂꯦꯕ ꯃꯣꯏꯗꯤ ꯀꯥꯞꯄꯒ
ꯃꯥꯅꯤ ꯑꯁ ꯃꯣꯏ ꯑꯗꯨꯃꯥꯏꯅ ꯀꯥꯞꯄꯗꯤ ꯦꯔꯥꯁꯨ ꯀꯥꯅꯤꯌꯦ ꯃꯔꯝꯗꯤ
ꯄꯨꯕꯩ ꯍꯩꯅꯕꯤꯅꯦ ꯃꯉꯣꯟꯗ ꯂꯩꯁꯨ ꯍꯧꯖꯤꯛ ꯀꯥꯞꯄꯤꯉꯩꯗ ꯅꯩꯈꯥꯏꯔꯦ ꯀꯥꯞꯇ꯭ꯔꯀꯥꯟꯗ ꯆꯦꯟ ꯉꯝꯗꯦꯕ ꯑꯗꯨꯒꯤꯈꯤꯇꯪ ꯀꯥꯞꯄ ꯀꯥꯞꯄ ꯀꯥꯞꯄ ꯀꯥꯞꯄ ꯆꯦꯟꯈꯤꯕꯒꯤꯅꯦꯕ ꯑꯗꯨ ꯃꯣꯏ ꯀꯥꯞꯄꯃꯤꯅ ꯃꯣꯏ ꯋꯥꯈꯟꯗ ꯑꯩꯈꯣꯏꯁꯨ ꯆꯥꯔꯔꯕꯣꯏ ꯀꯥꯞꯄ ꯑꯣꯏꯇꯅꯦ ꯃꯣꯏꯅ ꯈꯜꯂꯤꯁꯦ
ꯃꯥꯅꯦ ꯈꯥꯣꯏ ꯋꯥꯈꯜ ꯈꯂ
ꯀꯥꯄꯣ ꯀꯅꯁ ꯆꯥꯕꯩ ꯋꯥꯈꯟꯗꯅ ꯈꯟ ꯂꯩꯔꯦꯕ ꯃꯣꯏ ꯃꯌꯥꯝ ꯆꯪꯉ ꯑꯩꯒꯥꯏ ꯈꯟꯗꯔ ꯃꯤꯗ ꯅꯣꯏꯔꯒ ꯆꯦꯜꯂꯦꯅ
ꯐꯗꯤ ꯗꯥꯕꯂ ꯅꯣꯏ ꯋꯦꯁꯤꯒ ꯆꯦꯜꯂꯤꯁꯤꯒ ꯆꯥꯟꯅꯗꯦ ꯀꯥꯏꯁꯤꯟꯗ ꯍꯥ
ꯑ ꯑꯗꯨ ꯑꯦ ꯅꯪ ꯑꯩꯁꯦ ꯀꯥꯞꯄꯦꯠꯇꯅꯤ ꯃꯣꯏ ꯃꯌꯥꯝꯅ ꯈꯜꯂꯤꯁꯤꯦ ꯌꯦꯡꯉ ꯑꯩ ꯈꯪꯉꯤ ꯉꯍꯥꯟ ꯇꯦꯟ ꯑꯃꯅꯐꯥꯎ ꯍꯪꯉꯛꯏ ꯀꯩꯅꯣ ꯑꯩꯉꯣꯟꯗ ꯑ ꯑꯗꯩꯗꯤ ꯑꯩꯅ ꯐꯥꯒꯤ ꯇ ꯑꯩꯅ ꯑꯁꯦꯡꯕ ꯁꯥꯔꯒ ꯉꯥꯡꯕ ꯑꯗꯨꯝꯂꯥꯄꯤ ꯃꯕꯥꯅꯤꯅꯦ ꯀꯔꯤꯖꯥꯒꯦ ꯑꯗꯩꯗꯤ ꯑꯩꯅ ꯑꯁ ꯅꯍꯥꯟ ꯗꯣꯂꯔꯗꯩ ꯂꯧꯕꯅꯦ ꯍꯥꯏꯖꯤꯟꯕ ꯐꯖꯅ ꯅꯣꯛꯇꯕꯤꯗ ꯑꯗꯨꯏꯗꯤ ꯃꯣꯏ ꯊꯥꯖꯥꯗꯅ ꯃꯣꯏ ꯆꯪꯁꯤꯜꯂꯥꯡꯉꯛꯏ ꯄꯣꯠꯅꯤ ꯂꯨꯄꯥ ꯀꯌꯥ ꯂꯩꯔꯤꯅꯣ ꯑꯩꯍꯦ ꯃꯃꯤꯡ ꯀꯩꯀꯤꯅꯦ ꯇꯧꯗꯅ ꯑꯩꯅ ꯑꯁ ꯄꯩꯁꯥꯗꯤ ꯗꯣꯂꯔꯅ ꯂꯧ ꯌꯥꯈꯤꯗꯦ ꯃꯃꯤꯡꯗꯨꯗꯤ ꯈꯪꯗꯦ ꯃꯥꯅ ꯀꯩꯅꯣ ꯇꯧꯔꯒ ꯄꯤꯔꯛꯄꯅꯦ ꯑꯩꯉꯣꯟꯗ ꯃꯀꯨ ꯈꯛꯇꯣꯛꯒ ꯇꯧꯕ ꯃꯗ ꯅ ꯋꯥ ꯀꯗ ꯏ ꯉ
ꯍꯣꯏ ꯊꯥꯖꯔꯝꯒꯅꯤ ꯃꯔꯝꯗꯤ ꯀꯟꯈꯠꯂꯛꯄꯗꯣ ꯇꯥꯕꯗꯤ ꯅꯣꯏꯗꯤ ꯀꯨꯏꯔꯕꯅꯤꯅ ꯆꯦꯟꯕ ꯑꯗꯣ ꯃꯣꯏꯅ ꯈꯪꯗꯕꯩꯅꯦꯕ
ꯑ ꯑꯩꯅ ꯀꯨꯏꯅ ꯌꯨꯝꯗ ꯍꯣꯠꯅꯖꯔꯛꯄꯗꯨꯗꯤ ꯃꯣꯏꯅ ꯈꯪꯕꯤꯗꯦꯕ ꯀꯣ ꯃꯣꯏꯅ ꯈꯜꯂꯤꯅꯦ ꯅꯣꯏꯔꯒ ꯂꯥꯛꯑꯒ ꯑꯗꯨꯝ ꯁ꯭ꯋꯥꯏꯗꯅ ꯅꯣꯡ ꯅꯤꯅꯤ ꯆꯦꯜꯂꯒ ꯑꯗꯨꯝ ꯀꯟꯈ꯭ꯔꯦ ꯀꯥꯞꯁꯤꯜꯂ ꯆꯥꯁꯤꯜꯂ ꯆꯦꯜꯂꯦ ꯐꯤꯖ ꯂꯩꯈ꯭ꯔꯦꯕ ꯐꯥꯔꯃꯔ ꯃꯌꯥꯝꯗꯨꯅ
ꯃꯥꯅꯤ ꯁꯤ ꯁꯣꯝꯅ ꯆꯍꯤ ꯑꯅꯤ ꯑꯍꯨꯝꯒꯥꯏꯁꯦ ꯑꯗꯥꯥꯗ ꯆꯦꯟꯕꯩ ꯇꯥꯏꯞꯇ
ꯑꯪ ꯑꯗꯨ ꯏꯕꯨꯡꯉꯣ ꯄꯨꯟꯁꯤꯕꯁꯦ ꯌꯨꯝꯗ ꯆꯦꯟꯃꯤꯟꯅꯩꯀꯥꯟꯗ ꯑꯩꯅ ꯐꯅ ꯅꯣꯏꯔꯁꯨꯦ ꯑꯗꯨꯝ ꯑꯩꯅ ꯍꯦꯜꯂ ꯆꯦꯜꯂ ꯂꯥꯛꯑꯕ ꯃꯤꯅꯦꯕ ꯑꯗꯨꯝꯕꯗꯨꯗꯤ ꯃꯤꯅꯗꯤ ꯎꯗꯦꯕ ꯄꯕ
ꯃꯥꯅꯦ ꯑꯩꯈꯣꯏ ꯉꯥꯏꯍꯥꯛꯇꯪꯒꯤ
ꯉꯥꯏꯍꯥꯛꯇ ꯃꯌꯥꯝꯅ ꯈꯜꯉ ꯑꯗꯨꯗ ꯎꯈ꯭ꯔꯦ ꯑꯩꯁꯦ ꯑ ꯀꯩꯝ ꯈꯟꯗꯦꯗ ꯀꯩꯝ ꯍꯥꯏꯗꯦ ꯀꯩꯗꯧꯗꯣꯏꯅꯣ ꯈꯟꯅꯤꯡ ꯈꯟꯖꯔꯖꯅꯤ ꯃꯣꯏ ꯅ
ꯃꯥꯅꯦ ꯈꯅꯤꯡ ꯈꯟꯖꯔꯅꯤꯅꯦ ꯁꯥꯟꯅꯕꯁꯦ ꯑꯁ ꯊꯕꯛꯇꯤ ꯂꯣꯏꯅ ꯆꯪꯅꯤ ꯆꯪꯅꯒꯅꯤꯅ ꯑꯅꯝꯕꯅ
ꯀꯪꯈ꯭ꯔꯅꯤꯉꯣ ꯑꯣꯖꯥꯒꯤ ꯑꯁꯥ ꯃꯌꯥꯝ ꯀꯥꯏꯔꯅꯦ ꯑꯩ ꯈꯪꯉꯦꯉꯣ
ꯎꯝ ꯑꯣꯖꯥꯒꯤ ꯑꯁꯥꯁꯦ ꯆꯥꯎꯅꯗꯤ ꯊꯝꯗꯤ ꯊꯝꯖꯕꯅꯤꯀꯣ ꯑꯣ ꯈꯪꯗꯦꯅꯦ ꯂꯣꯏꯅ ꯊꯕꯛꯀꯤ ꯑꯦꯝꯗ ꯂꯣꯏ ꯂꯥꯛꯅꯕ ꯉꯥꯛꯇꯅꯤꯅ
ꯃꯥꯅꯦ ꯊꯕꯛꯅꯤꯅ ꯌꯥꯔꯣꯏ ꯑꯣꯖꯥꯅ ꯐꯥꯔ ꯊꯝꯕꯁꯨ ꯌꯥꯔꯣꯏ ꯊꯕꯛ ꯁꯦꯡꯅ ꯊꯕꯛ